ꯇꯥꯕ꯭ꯔꯣ
ꯑꯧ ꯇꯥꯏꯌꯦ ꯕ꯭ꯔꯣ ꯀꯩꯇꯧꯔꯝꯃꯤꯅꯣ
ꯑꯗꯨꯝ ꯍꯤꯞꯔꯝꯃꯤꯅꯦ ꯅꯪꯗꯤ
ꯑꯥꯎ ꯑꯩꯁꯨ ꯐꯝꯃꯒ ꯂꯩꯌꯦ ꯀꯩꯗꯧꯔꯝꯃꯤꯅꯣ ꯑꯥ
ꯂꯣꯏꯗꯤ ꯆꯥꯛ ꯍꯦꯟꯖꯥꯡꯗꯤ ꯆꯥꯕ ꯂꯣꯏꯔꯕꯣ
ꯑꯧ ꯆꯥꯔꯦ ꯆꯥꯔꯦ ꯕ꯭ꯔꯣ ꯍꯣꯏꯗꯤ ꯆꯥꯔꯕꯣ
ꯆꯥꯔꯦ ꯀꯩ ꯃꯊꯦꯜ ꯆꯥꯕꯤꯈ꯭ꯔꯒꯦ
ꯑꯥ ꯑꯜꯂꯨꯒ ꯆꯅꯥ ꯆꯥꯔꯦ
ꯑꯣ ꯌꯨꯝꯗꯔꯣ
ꯍꯣꯁꯇꯦꯜꯗꯅꯦ
ꯍꯣꯁꯇꯦꯜꯗ
ꯑꯥꯎ
ꯑꯣ ꯀꯩ ꯇꯝꯃꯤꯕ ꯀꯣꯂꯦꯖ ꯀꯥꯔꯤꯔꯣ
ꯑꯥꯎ ꯀꯣꯂꯦꯖ ꯀꯥꯔꯤ
ꯑꯣ ꯐꯩꯌꯦ ꯐꯩꯌꯦ
ꯎꯝ ꯆꯥꯛ ꯆꯥꯗ꯭ꯔꯤꯕꯣ
ꯆꯥꯛ ꯆꯥꯔꯦ ꯑꯩꯁꯨ
ꯀꯩ ꯍꯦꯡꯖꯥꯡ ꯆꯥꯔꯒꯦ
ꯎꯝ ꯌꯦꯟ ꯆꯥꯏꯌꯦ ꯉꯁꯤꯗꯤ
ꯑꯍꯥꯎꯏꯅꯦ ꯌꯨꯝꯗꯔꯣ
ꯑꯥ ꯑꯩꯁꯨ ꯍꯣꯁꯇꯦꯜ ꯂꯩꯕꯅꯦ ꯑꯗꯣ ꯌꯨꯝꯗ ꯁꯝꯃꯔ ꯚꯦꯀꯦꯁꯟꯒꯤ ꯂꯥꯛꯄ
ꯑꯣ ꯑꯣ ꯑꯣ ꯎꯝ ꯐꯩ ꯐꯩ
ꯅꯪ ꯀꯩ ꯀꯨꯂꯁꯅꯣ ꯀꯥꯏꯗꯣ
ꯑꯩ ꯗꯤ ꯑꯦꯝ ꯀꯣꯂꯦꯖꯇ
ꯑꯣ ꯍꯣꯍꯣ ꯅꯪ ꯍꯣꯁꯇꯦꯜ ꯂꯩꯕ ꯑꯗꯨꯒ
ꯗꯤ ꯑꯦꯝꯒꯤ ꯀꯣꯂꯦꯖ ꯅꯠꯇꯦꯗ ꯑꯥ ꯑꯦꯝꯒꯤ ꯍꯣꯁꯇꯦꯜ ꯅꯠꯇꯦꯕ ꯍꯣꯏ
ꯑꯣ ꯐꯩꯌꯦ ꯐꯩꯌꯦ ꯐꯩ
ꯕꯔꯣꯗꯤ ꯀꯩ ꯀꯣꯂꯦꯖꯇ ꯇꯝꯃꯤꯅꯣ
ꯍ ꯑꯩꯗꯤ ꯍꯣꯁꯇꯦꯜꯗꯤ ꯀꯩꯅꯣꯅꯦ ꯏꯟꯖꯤꯅꯤꯌꯔ ꯑꯣꯏꯅ ꯀꯩꯅꯣ ꯇꯧꯕꯅꯦ ꯍꯣꯏ ꯑꯦꯝ ꯑꯥꯏ ꯇꯤꯗ
ꯑꯣ ꯑꯣ ꯑꯦꯝ ꯑꯥꯏ ꯇꯤ ꯑꯣ ꯐꯩ ꯐꯩ ꯍꯧꯖꯤꯛ ꯁꯦꯃꯤꯁꯇꯔ ꯀꯌꯥ ꯀꯥꯔꯤꯅꯣ
ꯑꯩꯔꯣꯕ
ꯑꯥꯎ
ꯍꯣ ꯑꯩ ꯁꯤꯛꯁ ꯁꯦꯃꯤꯁꯇꯔ ꯂꯣꯏꯔꯦ ꯍꯟꯗꯛꯅ ꯑꯦꯛꯖꯥꯝ ꯄꯨꯜꯂꯞ ꯊꯥꯕ ꯂꯣꯏꯈ꯭ꯔꯦ ꯑꯗꯨꯒ ꯎꯝ ꯁꯚꯦꯟ ꯁꯦꯃꯤꯁꯇꯔ ꯀꯥꯅꯤꯡꯉꯥꯏ ꯑꯦꯠꯃꯤꯁꯟꯁꯨ ꯅꯣꯇꯤꯁ ꯊꯣꯛꯈ꯭ꯔꯦꯕ ꯑꯗꯨꯒ
ꯑꯣ
ꯀꯥꯕ ꯍꯧꯔꯅꯤ ꯃꯟꯗꯤꯔꯗꯩ ꯑꯗꯨꯒ ꯃꯊꯪ ꯆꯍꯤ ꯑꯁꯤꯒꯨꯝꯕ ꯃꯇꯝꯗꯀꯣ
ꯑꯥ
ꯂꯣꯏꯗꯣꯏꯕ
ꯑꯣ
ꯌꯨꯝꯗ ꯂꯩꯌꯦꯕ ꯍꯧꯖꯤꯛꯇꯤ
ꯍꯣꯏ ꯌꯨꯝꯗ ꯂꯩꯌꯦ ꯕꯣꯗꯤ ꯐꯨꯠꯕꯣꯜ ꯌꯦꯡꯗ꯭ꯔꯣ
ꯐꯨꯠꯕꯣꯜ ꯌꯦꯡꯉꯦ ꯉꯁꯥꯏ ꯑꯌꯨꯛꯁꯨ ꯌꯦꯡꯉꯤ
ꯍꯣꯏ ꯉꯁꯥꯏ ꯑꯌꯨꯒꯤꯗꯣ ꯐꯖꯕꯅꯤꯀꯣ ꯑꯩꯒꯤ ꯐꯨꯜꯗꯤ ꯌꯦꯡꯗ꯭ꯔꯦꯕꯥ ꯇꯪꯈꯥꯏ ꯈꯛꯇ ꯌꯦꯡꯉꯤ ꯍꯥꯏꯗꯤ ꯇꯨꯝꯅꯤꯡꯃꯟꯕꯒꯤ ꯌꯦꯡꯕ ꯉꯝꯗ꯭ꯔꯦꯕ
ꯍꯣꯏ ꯍꯣꯏ ꯐꯖꯈꯤꯕꯅꯤ ꯑꯌꯨꯛꯀꯤꯗꯣ
ꯎꯝ ꯉꯁꯤꯗꯤ ꯀꯩꯀꯩ ꯊꯕꯛ ꯇꯧꯔꯦ
ꯑꯥ ꯑꯩ ꯉꯁꯤ ꯀꯔꯤꯝ ꯇꯧꯗꯦ ꯇꯨꯝꯃꯒ ꯆꯥꯕ ꯃꯇꯟ ꯉꯁꯤ ꯀꯔꯤꯝ ꯇꯧꯗꯦ
ꯀꯣꯂꯤꯖ ꯆꯠꯇ꯭ꯔꯣ ꯍꯥꯢꯁꯦ
ꯉꯁꯤꯗꯤ ꯁꯨꯇꯤ ꯑꯣꯏꯌꯦ ꯎꯝ ꯑꯗꯨꯒꯤ
ꯊꯪꯖꯥꯒꯣꯏꯗꯤ ꯁꯨꯇꯤ
ꯎꯝ ꯎꯝ
ꯍꯥꯏꯒꯦ ꯍꯥꯏꯕꯗꯣ
ꯑ ꯀꯩ ꯇꯤꯝ ꯁꯞꯄꯣꯔꯠ ꯇꯧꯒꯦꯅ ꯍꯪꯒꯦ ꯇꯧꯕꯅꯤꯗ
ꯑꯣ ꯍꯥꯏꯔꯣꯑꯣ
ꯑꯥꯎ
ꯑꯥꯔꯖꯦꯟꯇꯤꯅꯥꯁꯨ ꯇꯧꯋꯦ ꯐ꯭ꯔꯥꯟꯁꯁꯨ ꯇꯧꯋꯦ ꯑꯦꯁꯄꯥꯏꯟꯁꯨ ꯇꯧꯋꯦ ꯑꯁꯤꯅꯤ ꯀꯩꯅꯣ ꯅꯪꯗꯤ
ꯑꯩꯁꯨ ꯆꯞ ꯃꯥꯟꯅꯩ ꯄꯣꯔꯆꯨꯒꯜꯒꯤ ꯇꯧꯗꯦ
ꯍ ꯍꯣꯏ ꯍꯣꯏ ꯍꯣꯏ ꯃꯤ ꯃꯤ ꯑꯄꯥꯝꯕꯅꯦꯗ ꯑꯗꯣ
ꯍꯣꯏ ꯍꯣꯏ ꯍꯣꯏ
ꯅꯪꯒꯤ ꯁꯦꯃꯤꯁꯇꯔ ꯀꯌꯥꯅꯣ ꯍꯥꯏꯔꯒ
ꯍꯧꯖꯤꯛ ꯁꯦꯃꯤꯁꯇꯔ ꯑꯩꯁꯨ ꯐꯣꯔꯠ ꯁꯦꯃꯤꯁꯇꯔ ꯈꯥꯏꯔꯦ
ꯐꯣꯔꯠ ꯁꯤꯦꯃꯤꯁꯇꯔ ꯀꯥꯏꯔꯤꯕꯀꯣ
ꯑꯥꯎ꯫
ꯑꯣ ꯑꯁ ꯆꯍꯤꯗꯤ ꯀꯌꯥꯃꯨꯛ ꯁꯨꯔꯒꯦ ꯅꯪꯗꯤ
ꯇ꯭ꯋꯦꯟꯇꯤ ꯇꯨ ꯁꯨꯔꯦ
ꯆꯃꯨꯅꯤꯕꯅꯤ ꯑꯗꯨꯗꯤ
ꯑꯧ ꯃꯥ ꯃꯥ ꯃꯥꯟꯒꯅꯦ
ꯎꯝ ꯉꯁꯤꯗꯤ ꯑꯣ ꯍꯌꯦꯡꯗꯤ ꯀꯩꯀꯩ ꯊꯕꯛ ꯂꯩꯒꯦ ꯀꯩꯀꯩ ꯊꯕꯛ ꯇꯧꯒꯦ
ꯍꯌꯦꯡꯁꯨ ꯊꯕꯛ ꯂꯩꯇꯦꯗ ꯆꯔꯆ ꯆꯠ ꯆꯤꯔꯥꯅ ꯈꯟꯕ
ꯑ ꯍꯣꯏ ꯍꯣꯏ ꯑꯗꯨꯒꯨꯝꯕꯁꯨ ꯄ ꯉꯥꯡꯗ꯭ꯔꯣ
ꯍꯥꯥ
ꯍꯣꯏ ꯍꯣꯏ ꯆꯠꯂꯣ ꯆꯠꯂꯣ ꯐꯕꯅꯦ ꯑꯗꯨꯝ
ꯑꯧ ꯑꯧ ꯍꯣꯏ ꯍꯣꯏ꯫
ꯑꯩꯈꯣꯏꯗꯤ ꯍꯌꯦꯡ ꯁꯤꯡꯖꯨ ꯀꯩꯀꯥ ꯆꯥꯔꯅꯤ ꯏꯃꯥꯟꯅꯕ ꯌꯨꯝꯗ ꯆꯠꯂꯅꯤ ꯇꯨꯝꯃꯅꯤ ꯀꯣꯏꯔꯅꯤ
ꯀꯩ ꯂꯝꯗꯈꯣꯏꯕ ꯆꯠꯇꯣꯏꯅꯣ
ꯑꯗꯨ ꯂꯝ ꯃꯃꯤꯡꯗꯣ ꯍꯥꯏꯕ ꯌꯥꯗꯦ ꯍꯥꯏꯕ
ꯑꯣ ꯍꯣꯏ ꯍꯣꯏ ꯑꯣ
ꯑꯩꯗꯣ
ꯑꯥ
ꯍꯟꯗꯛ ꯁꯝꯃꯔ ꯚꯦꯀꯦꯁꯟ ꯊꯣꯛꯂꯛꯄꯅꯦꯕ
ꯑꯥ
ꯊꯂꯛꯄꯁꯦ ꯏꯃꯥꯟꯅꯕꯁꯤꯡꯗꯣ ꯀꯩꯅꯣ ꯁꯨꯇꯤꯗꯣ ꯃꯥꯟꯅꯗꯕꯒꯤ꯫
ꯑ ꯑꯥ ꯅꯠꯇꯕ ꯑꯈꯣꯏ꯫
ꯃꯣꯏꯗꯤ ꯁꯨꯇꯤ ꯊꯥꯅꯗꯦꯕ ꯑꯗꯨꯒ ꯈꯨꯟꯗ ꯂꯩꯕ ꯌꯥꯝ ꯅꯨꯡꯉꯥꯏꯇꯦ ꯑ
ꯍꯣꯏ ꯏꯃꯥꯟꯅꯕꯁꯤꯡ ꯂꯩꯇ꯭ꯔꯗꯤꯀꯣ ꯈꯨꯟꯗ ꯂꯩꯕꯗꯨ ꯏꯟꯖꯣꯏꯃꯦꯟ ꯂꯩꯇꯦꯕ
ꯑꯗꯣ ꯑꯩ ꯍꯟꯗꯛ ꯃꯄꯥꯟ ꯂꯝꯗ ꯀꯣꯏꯕ ꯆꯠꯇꯣꯏꯅꯦ
ꯑꯣ ꯀꯔꯝꯕ ꯇꯥꯗ ꯗꯤꯁꯦꯝꯕꯔꯗꯔꯣ
ꯅꯠꯇꯦ ꯍꯟꯗꯛ ꯍꯥꯏꯕ ꯑꯁꯤꯖꯤꯛ ꯖꯨꯂꯥꯏꯗ ꯀꯩꯅꯣꯗ ꯗꯦꯠ ꯅꯥꯏꯟꯗ
ꯑꯣ ꯅꯪ ꯃꯟꯗꯦꯗ ꯀ꯭ꯂꯥꯁ ꯇꯔꯅꯤ ꯍꯥꯏꯗꯥꯏꯅꯦ
ꯇꯧꯔꯅꯤ ꯑꯗꯨ ꯑꯣꯏꯔꯁꯨ ꯐꯖꯅ ꯍꯧꯔꯛꯏꯕ ꯅ꯭ꯌꯨ ꯁꯤꯖꯟꯁꯤꯅ
ꯑꯣ
ꯑꯍꯥꯟꯕ ꯀꯥꯕ ꯍꯧꯕꯅꯤꯅ
ꯎꯝ
ꯑꯩꯈꯣꯏꯗꯤ ꯁꯤꯅꯤꯌꯔ ꯑꯣꯏꯔꯦ ꯀꯥꯏꯗꯔꯦ ꯑꯦꯗ
ꯑ ꯍꯣꯏꯗ ꯍꯣꯏ ꯍꯣꯏ ꯑꯩ
ꯅꯨꯡꯉꯥꯏꯕ꯭ꯔꯣ ꯑꯦꯝ ꯑꯥꯏ ꯇꯤꯗ ꯇꯝꯕ
ꯋꯥꯁꯨ ꯋꯥꯏ ꯅꯨꯡꯗꯤ ꯅꯨꯡꯉꯥꯏꯌꯦꯕꯀꯣ ꯍꯥꯏꯕꯗꯤ ꯀꯣꯂꯦꯖ ꯀꯥꯕꯗꯤ ꯑꯣꯖꯥꯁꯤꯡꯁꯨ ꯂꯥꯏꯔꯤꯛ ꯍꯩꯕ ꯉꯥꯛꯇ
ꯑꯥ
ꯑꯗꯨ ꯑꯣꯏꯔꯁꯨ ꯑꯦꯛꯖꯥꯝ ꯃꯇꯝꯗ ꯌꯥꯝ ꯋꯥꯏꯑꯦ ꯏꯁꯇ꯭ꯔꯤꯛ ꯌꯥꯝ ꯑꯣꯏꯕꯒꯤ
ꯑꯣ
ꯍꯥꯏꯗꯤ ꯑꯣꯖꯥ ꯑꯣꯖꯥ ꯑꯣꯖꯥꯒꯤ ꯃꯇꯨꯡ ꯏꯜꯂꯦꯕ ꯑꯩꯈꯣꯏꯗꯤ
ꯎꯝ ꯎꯝ ꯄꯦꯟ ꯑꯦꯟ ꯄꯦꯄꯔ ꯑꯦꯛꯖꯥꯝ ꯇꯧꯕ꯭ꯔꯣ ꯅꯠꯇ꯭ꯔꯒ ꯀꯝꯄ꯭ꯌꯨꯇꯔꯂ
ꯑꯦ ꯄꯦꯄꯔꯅꯦ ꯀꯩꯅꯣ
ꯏꯟꯖꯤꯅꯤꯌꯥꯔꯤꯡꯒꯤꯗꯤ ꯑꯗꯨꯝ ꯀꯝꯄ꯭ꯌꯨꯇꯔ ꯕꯦꯁꯁꯨ ꯇꯧꯅꯩꯗꯅ ꯑꯗꯨꯗꯣꯔꯤꯅꯤ
ꯑꯦ ꯇꯧꯗꯦ ꯑꯩꯅ ꯍꯥꯏꯗꯤ ꯏꯟꯇ꯭ꯔꯥꯟꯁ ꯊꯥꯕꯩꯗꯤ ꯍꯣꯏ ꯑꯗꯨꯃꯥꯏꯅ ꯇꯧꯋꯦꯕꯀꯣ ꯖꯤ ꯀꯩꯀꯥꯗꯤ
ꯎꯝ
ꯀꯣꯂꯦꯖꯀꯤ ꯑꯣꯏꯅꯗꯤ ꯖꯤ ꯑꯣꯏꯒꯦꯔꯥ ꯅꯤꯠ ꯑꯣꯏꯒꯦꯔꯥ ꯅꯠꯇꯕ ꯑꯩꯅ ꯍꯥꯏꯕꯗꯤ ꯗꯣꯛꯇꯔ ꯇꯝꯕ ꯑꯉꯥꯡꯁꯤꯡ ꯑꯣꯏꯒꯦꯔꯥ ꯏꯟꯖꯤꯅꯤꯌꯥꯔꯤꯡ ꯏꯁꯇꯨꯗꯦꯟ ꯑꯣꯏꯒꯦꯔꯥ ꯑꯗꯨꯝ ꯇꯝꯕꯨ ꯇꯝꯈ꯭ꯔꯕ ꯑꯗꯨꯝ ꯄꯦꯞꯄꯔ ꯉꯥꯛꯇꯅꯤ ꯑꯦꯛꯖꯥꯝ ꯊꯥꯔꯤꯁꯤꯡꯗꯤ꯫ ꯍꯥꯏꯕꯗꯤ ꯀꯣꯏꯁꯟ ꯑꯟꯁꯔ ꯑꯁꯥꯡꯕꯗꯣ ꯀꯥꯜꯀꯨꯂꯦꯁꯟ ꯈꯣꯠꯄꯗꯣ ꯀꯃꯥꯏꯅ ꯍꯪꯗꯣꯏꯅꯣ ꯍꯥꯏꯕꯅꯤ
ꯍꯣꯏ ꯍꯣꯏ ꯍꯣꯏ꯫
ꯎꯝ
ꯎ
ꯎꯝ ꯀꯗꯔꯦ
ꯉꯁꯤꯗꯤ ꯕꯣꯜ ꯂꯩꯕ꯭ꯔꯣ
ꯕꯣꯜ ꯅꯣꯇꯤꯒꯤ ꯂꯩꯍꯦ ꯀꯩꯅꯣ
ꯎꯝ ꯅꯪ ꯌꯦꯡꯉꯣꯏꯗꯣꯏꯔꯣ
ꯑ ꯑꯩ ꯌꯦꯡꯂꯨꯔꯦ ꯉꯁꯤ
ꯎꯝ ꯑ
ꯑꯗꯣ꯫
ꯑꯥ ꯀꯩ ꯇꯧꯕ
ꯈꯪꯗ꯭ꯔ꯭ꯔꯗꯤ ꯀꯥꯎꯈ꯭ꯔꯦꯅ ꯍꯥꯏꯈꯤꯗꯕ ꯋꯥꯗꯣ
ꯑꯩ ꯊꯦꯡ ꯅꯠꯇꯝꯕ ꯅꯪꯦ
ꯍꯥꯥ
ꯊꯦꯡꯅ ꯇꯨꯝꯕ ꯅꯨꯡꯗꯥꯡꯗ
ꯍꯣꯏ ꯍꯣꯏ ꯑꯩ ꯈꯨꯟꯗ ꯂꯩꯔꯗꯤ ꯀꯩꯅꯣ ꯊꯦꯡꯅ ꯇꯨꯝꯗꯦ ꯑꯗꯨꯝ ꯉꯟ ꯃꯇꯥꯡꯗ ꯑꯇ ꯇꯨꯝꯃꯦꯕꯀꯣ ꯑꯗꯣ ꯍꯣꯁꯇꯦꯜ ꯀꯩꯀꯥ ꯂꯩꯔꯗꯤ ꯑꯗꯨꯝ ꯊꯦꯡꯅ ꯇꯨꯝꯃꯦ ꯄꯨꯡ ꯑꯃ ꯑꯅꯤ ꯑꯗꯨꯋꯥꯏ ꯇꯨꯝꯃꯦꯑꯦ
ꯎꯝ ꯑꯩ ꯍꯣꯁꯇꯦꯜꯗꯗꯤ ꯉꯟꯅ ꯇꯨꯝꯕ ꯉꯝꯗꯕꯅꯤ
ꯍꯣꯏ ꯍꯥꯏꯕꯗꯤ ꯏꯃꯥꯟꯅꯕ ꯃꯌꯥꯝꯗꯣ ꯂꯥꯡꯔꯒ ꯂꯩꯕꯅꯤꯅꯀꯣ
ꯍꯣꯏ ꯍꯣꯏ
ꯀꯥ ꯑꯃꯗ ꯆꯪꯒꯅꯤ ꯂꯥꯡꯃꯤꯟꯅꯒꯅꯤ ꯀꯥ ꯑꯃꯗ ꯆꯪꯒꯅꯤ ꯂꯥꯡꯃꯤꯟꯅꯒꯅꯤ ꯏꯁ ꯌꯥꯝ ꯅꯨꯉꯥꯏꯌꯦ ꯌꯥꯝ ꯅꯨꯡꯁꯤꯌꯦꯍꯦ
ꯎꯝ ꯍꯣꯏ
ꯈꯪꯍꯧꯗꯦ ꯆꯍꯤꯁꯦ ꯑꯗꯨꯝ ꯂꯣꯏꯈ꯭ꯔꯅꯤ ꯑꯃꯨꯛ ꯆꯍꯤ ꯑꯍꯨꯝꯗꯤ ꯀꯝꯄ꯭ꯂꯤꯠ ꯂꯣꯏꯔꯤꯕ ꯑꯩꯈꯣꯏꯗꯤ
ꯎꯝ
ꯆꯍꯤ ꯑꯃꯈꯛꯇ ꯉꯥꯏꯔꯦ ꯆꯍꯤ ꯃꯔꯤ ꯇꯝꯕꯗ
ꯎꯝ ꯅꯪ ꯑꯥ
ꯀꯩ ꯍꯥꯏꯕ
ꯍꯧꯖꯤꯛ ꯑꯦꯝ ꯑꯥꯏ ꯇꯤꯒꯤ ꯀꯣꯔꯁꯇꯨ ꯂꯣꯏꯔꯒ ꯀꯣ
ꯍꯣꯏ ꯍꯣꯏ
ꯑꯗꯨꯒ ꯄꯣꯁ ꯒ꯭ꯔꯦꯖꯨꯑꯦꯁꯟ ꯂꯩꯕ꯭ꯔꯣ ꯅꯣꯏꯒꯤ
ꯂꯩꯌꯦ ꯀꯩꯅꯣ
ꯑꯣ
ꯃꯥꯁꯇꯔ ꯀꯩ ꯄꯤ ꯍꯩꯆ ꯗꯤ ꯀꯩꯀꯥ ꯂꯣꯏ ꯂꯩ ꯀꯩꯅꯣ ꯑꯦ ꯏꯟꯖꯤꯅꯤꯌꯥꯔꯤꯡ ꯑꯩꯈꯣꯏ ꯑꯦꯝ ꯑꯥꯏ ꯇꯤꯒꯤ ꯂꯩꯌꯦ ꯑꯗꯨꯝ ꯃꯤ ꯌꯥꯝ ꯇꯝꯅꯩꯌꯦ ꯑꯗꯨꯝ
ꯑꯣ ꯍꯣꯏ ꯐꯔꯦꯗ ꯁꯨꯝ ꯈꯪꯗꯕꯒꯤ ꯑ ꯍꯪꯕꯅꯤꯗ ꯅꯣꯏ
ꯍꯣꯏ ꯍꯣꯏ ꯀꯥꯏꯗꯦ ꯀꯥꯏꯗꯦ ꯅꯪ ꯍꯩꯕꯒꯤ ꯑꯩꯁꯨ ꯅꯪꯅ ꯍꯪꯕꯒꯤ ꯑꯩꯁꯨ ꯍꯥꯏꯕꯤꯔꯤꯗꯨꯅꯤ
ꯎꯝ ꯅꯪꯅ ꯈꯨꯝꯃꯛꯄꯗꯣ ꯂꯩ ꯀꯩꯅꯣ ꯑꯗꯨꯃꯥꯏꯅ ꯍꯥꯏꯕꯗꯣ ꯑꯩꯗꯤ ꯍꯥꯏꯗꯤ ꯑ
ꯑꯗꯩ ꯑꯩ ꯋꯥ ꯉꯥꯡꯕꯗꯣ ꯀꯩꯅꯣ ꯅꯠꯇꯦ ꯅꯠꯇꯦ ꯑꯩ ꯋꯥ ꯉꯥꯡꯕꯗꯣ ꯑꯗꯨꯝ ꯐ꯭ꯔꯤꯗ ꯑꯣꯏꯅ ꯉꯥꯡꯕꯩꯅꯦ ꯀꯩꯁꯨ ꯈꯟꯗꯕꯒꯤ ꯅꯪ ꯅꯪꯉꯣꯟꯗ
ꯑꯣ ꯐꯣ ꯍꯣꯏ ꯍꯣꯏ ꯍꯣꯏ
ꯈꯃꯥꯏꯅ ꯈꯟꯗꯣꯏꯅꯣ ꯍꯥꯏꯗꯤ ꯅꯪꯅꯁꯨ ꯏꯃꯥꯟꯅꯕ ꯑꯗꯨꯝ ꯑꯣꯏꯔꯕꯅꯦ ꯍꯧꯖꯤꯛꯇꯤ
ꯍꯣꯏ ꯍꯣꯏ ꯑꯗꯨ ꯍꯥꯏꯕꯗꯤ ꯐꯥꯔꯁ ꯇꯥꯏꯝꯅꯦ ꯑꯩꯗꯣ ꯑ ꯑ ꯅꯨꯡꯉꯥꯏꯇꯕ꯭ꯔꯅ
ꯑꯦ ꯅꯠꯇꯦ ꯅꯠꯇꯦ ꯅꯠꯇꯦ
ꯎꯝ ꯅꯣꯏꯗꯤ ꯆꯔꯁ ꯆꯠꯂꯣꯏꯗ꯭ꯔꯥ ꯍꯌꯦꯡ
ꯈꯪꯗ꯭ꯔꯦ ꯆꯠꯇ꯭ꯔꯦ
ꯈꯨꯟꯗ ꯂꯩꯔꯗꯤ ꯆꯠ ꯑꯩꯈꯣꯏꯗꯤ ꯑꯗꯨꯝ ꯆꯠꯂꯦ ꯍꯥꯏꯕꯗꯤ
ꯍꯣꯏ ꯆꯀꯅꯤ ꯑꯁ ꯁꯤꯒꯨꯝꯕ ꯇꯣꯄꯤꯛꯁꯦ ꯁꯥꯕ ꯅꯨꯡꯉꯥꯏꯇꯕꯅꯤꯀꯣ ꯒ꯭ꯌꯥꯟ ꯇꯥꯑꯣ
ꯑꯗꯣ ꯀꯔꯤꯁꯨ ꯀꯥꯏꯗꯦꯗ ꯁꯤꯒꯨꯝꯕꯗꯤ ꯍꯥꯏꯕꯗꯤ
ꯑꯩꯅ ꯍꯥꯏꯕꯗꯤ ꯑꯁꯤ ꯀꯣꯜꯗ ꯍꯥꯏꯕꯅꯦ
ꯑꯗꯨꯅꯦꯕ ꯀꯌꯝ ꯀꯥꯏꯗꯦꯕ
ꯍꯣꯏ ꯍꯣꯏ ꯍꯣꯢ
ꯑꯥ ꯀꯩ ꯇꯧꯒꯦꯔꯥ ꯑꯗꯨ ꯇꯧꯒꯦꯔꯗꯤ ꯀꯩꯁꯨ ꯑ ꯍꯥꯏꯗꯤ ꯄꯔꯁꯅꯦꯜꯂꯤ ꯄꯔꯁꯅꯦꯜꯒꯨꯝꯕ ꯅꯨꯡꯉꯥꯏꯇꯕꯗꯤ ꯁꯤꯌꯥꯔ ꯇꯧꯗ꯭ꯔꯁꯨ ꯌꯥꯏ ꯍꯥꯏꯕꯅꯦꯕ ꯑꯗꯣ
ꯍꯣꯏꯅꯦ ꯑꯩꯅ ꯐꯔꯦꯅꯦ ꯎꯝ ꯍꯗꯣꯟꯗꯤ ꯀꯅꯥ ꯀꯅꯥ ꯆꯠꯃꯤꯟꯅꯒꯦ ꯅꯊꯟꯗ ꯆꯠꯄ꯭ꯔꯣ ꯑꯗꯨꯝ ꯕꯥꯥꯁꯇꯨ ꯆꯄ꯭ꯔꯣ ꯀꯃꯥꯏ ꯆꯀꯦ
ꯑ ꯑꯩꯈꯣꯏ ꯃꯅꯥꯛꯇ ꯂꯩꯗ ꯑꯗꯨꯝ ꯁꯥꯏꯀꯜꯗ ꯆꯠꯂꯦ ꯍꯥꯏꯕꯗꯤ ꯀꯣꯂꯦꯖ ꯀ ꯍꯣꯁꯇꯦꯜꯗꯨ ꯅꯛꯏꯕ
ꯍꯣ ꯍꯣ ꯍꯣ ꯑꯩꯈꯣꯏꯗꯤꯅꯦ
ꯑꯥ
ꯕꯁꯇ ꯆꯠꯂꯝꯕꯅꯤ ꯊꯥꯏꯅ ꯆꯍꯤ ꯑꯍꯨꯝ ꯍꯟꯗꯛꯇꯤ ꯍꯣꯡꯂꯛꯇ꯭ꯔꯦ ꯑꯗꯨꯝ
ꯍꯁꯇꯦꯜꯦꯜꯒꯟꯅ ꯄ꯭ꯔꯣꯄꯣꯂꯦ
ꯍꯣꯏ ꯍꯣꯏ ꯍꯣꯏ ꯅꯛꯑꯦ ꯈꯣꯡꯅ ꯑꯗꯨꯝ ꯆꯠꯂꯦ ꯑꯩꯈꯣꯏꯗꯤ
ꯎꯝ ꯐꯥꯟꯅꯗꯤ ꯅꯛꯇꯕ꯭ꯔꯥ
ꯍꯥꯟꯅꯗꯤ ꯌꯥꯝ ꯂꯥꯞꯄ ꯑꯗꯨꯝ ꯕꯁꯇ ꯆꯠꯂꯤꯅꯦ ꯕꯁ ꯊꯤꯜꯂꯤꯅꯦ
ꯑꯣ
ꯅꯣꯏ ꯅꯪꯗꯤ ꯂꯧ ꯀꯩꯀꯥ ꯎꯕ꯭ꯔꯣ ꯅꯣꯏ ꯏꯃꯨꯡꯗꯤ
ꯑꯥꯎ ꯂꯧ ꯇꯧꯋꯦ ꯍꯟꯗꯛ ꯃꯣꯏ ꯀꯜꯇꯤꯚꯦꯁꯟ ꯂꯣꯏꯈ꯭ꯔꯦ ꯍꯥꯏ ꯍꯟꯗꯛꯀꯤꯗꯤ
ꯑꯩꯈꯣꯏ ꯄꯦꯔꯦꯟꯁꯅ ꯑꯩꯗꯤ ꯁꯤꯗ ꯂꯩꯕꯀꯣ ꯑꯗꯣ ꯚꯤꯂꯦꯖꯇ
ꯑꯣꯏ ꯍꯣꯏ ꯑꯩꯈꯣꯏꯒꯤꯁꯨ ꯇꯧꯕ ꯂꯣꯏꯗꯧꯔꯦ
ꯑꯣ ꯅꯪꯁꯨ